ꯄꯥꯏꯈꯠꯂꯣ
ꯍꯂꯣ
ꯍꯜꯂꯣ
ꯍꯜꯂꯣ ꯍꯜꯂꯣ
ꯃꯤꯅꯤꯠ ꯇꯔꯥꯃꯨꯛ ꯍꯥꯏꯅꯦ
ꯑꯣꯥꯎ ꯃꯥꯅꯦꯅꯦ ꯇꯥꯕ꯭ꯔꯥ ꯃꯤꯅꯤꯠ ꯇꯔꯥꯗꯗꯤ ꯊꯝꯕ ꯌꯥꯗꯦ ꯍꯣꯏ
ꯂꯥꯛꯑꯣ ꯁꯤ ꯊꯝꯃꯁꯨ ꯌꯥꯗꯦ ꯁꯤꯗꯤ ꯅꯨꯡꯉꯥꯏꯇꯦ
ꯌꯥꯖꯝꯅꯦ ꯁꯤꯀ
ꯎꯝ ꯁꯨꯃꯥꯏꯅ ꯅꯪꯉꯣꯟꯗ ꯃꯔꯤꯔꯛ ꯇꯧꯒꯗ꯭ꯔꯣ
ꯍꯣꯏ ꯑꯅꯤ ꯉ ꯇ ꯑꯩꯅ ꯑꯅꯤ ꯂꯧꯦ ꯍꯌꯦꯡ ꯑꯅꯤ ꯑꯅꯤꯃꯨꯛꯁꯦ
ꯎꯝ ꯅꯥꯟꯅꯦ ꯉꯁꯤ ꯂꯤꯁꯤꯡ ꯑꯃ ꯁꯨꯔꯅꯤ ꯂꯩꯂ
ꯍꯥꯥ
ꯆꯪꯉꯦ ꯀꯥꯎꯅꯣ ꯆꯪꯉꯤꯅꯣ ꯅꯠꯇ꯭ꯔꯒ ꯀꯃꯥꯏꯅ ꯆꯪꯉꯛꯀꯦ
ꯑꯝ ꯑꯦ ꯑꯩꯈꯣꯏꯅ ꯀꯩꯅꯣ ꯍꯥꯞꯀꯦꯗꯧꯕꯅꯦ ꯑꯗꯨꯗ ꯄ꯭ꯔꯣꯁꯦꯁꯤꯡꯗ ꯂꯩꯔꯤ
ꯒ
ꯑꯦꯀꯥꯎꯟ ꯅꯝꯕꯨꯠ ꯄꯤꯗꯣꯏꯔꯕ
ꯑ ꯍꯥꯟ ꯅꯪꯉꯣ
ꯎꯝ
ꯑ ꯍꯥꯟꯅ ꯊꯥꯅ ꯌꯥꯗꯣꯏꯔꯥ ꯈꯝꯕ꯭ꯔꯥ
ꯃꯣꯏꯅ
ꯊꯥꯖꯕ꯭ꯔꯣ ꯍꯣꯏ ꯑꯗꯨꯒ ꯆꯪꯕꯀꯣ ꯑꯩ ꯔꯤꯇꯐꯔ ꯅꯝꯂꯕ ꯑꯔꯣ ꯇꯥꯗꯕ ꯌꯥꯂꯣ ꯉꯁꯤ ꯅꯨꯄꯤꯁꯦ
ꯇꯥꯏꯌꯦ ꯇꯥꯏꯌꯦ
ꯁꯨ ꯎ
ꯇꯥꯕꯔꯣ꯫
ꯑꯦ
ꯅꯪ ꯅꯦꯠꯋꯥꯛꯇꯨꯒ ꯃꯤꯅꯤꯠ ꯑꯗꯨꯝ ꯁꯨꯍꯜꯂꯣ ꯇꯥꯗ꯭ꯔꯁꯨ
ꯇꯥꯏꯌꯦ
ꯇꯂꯥꯥꯁꯨꯂꯣ ꯍꯥꯥ
ꯃꯤꯅꯤꯠ ꯇꯔꯥ ꯌꯧꯕ ꯊꯝꯕ ꯌꯥꯕ ꯅꯠꯇ꯭ꯔꯣ ꯍꯥ
ꯇꯥꯗ ꯕ꯭ꯔꯣ
ꯑꯩ ꯉꯥꯡꯕꯗꯤ ꯇꯥꯕ꯭ꯔꯣ
ꯍꯣꯏ ꯇꯕ꯭ꯔꯥ
ꯆꯥꯂꯦ ꯀꯩꯗꯧ ꯍꯥꯏꯅꯔꯣ
ꯃꯤ ꯌꯥꯗꯦ ꯅꯪꯒꯤ
ꯄꯨꯟꯁꯤꯁ ꯑꯗꯨꯝ ꯉꯥꯡ ꯒꯦꯕ
ꯇꯥꯕ꯭ꯔꯣ
ꯍꯥꯏꯗꯤ ꯅꯣꯛꯅꯤꯡꯕ ꯍꯥꯎꯋꯦꯀꯣ
ꯅꯪꯅꯦ ꯌꯥꯁꯨ ꯌꯥꯗꯅ
ꯎꯝ ꯍꯣꯏ
ꯑꯩꯩ ꯅꯣꯛꯅꯤꯡꯉꯛꯀꯗꯧꯔꯦ
ꯇꯥꯏꯌꯦ ꯇꯥꯏꯌꯦ
ꯀꯅꯥꯅ ꯄꯤꯔꯛꯄ ꯑꯦꯞꯅꯣꯕ ꯁꯤꯁꯦ ꯑꯃꯨꯛ
ꯇꯥꯕ꯭ꯔꯣ
ꯇꯥꯏꯌꯦ ꯅꯠꯇꯣ ꯌꯥꯝ ꯅꯨꯡꯉꯥꯏꯗ ꯇꯥꯕ꯭ꯔꯣ ꯍꯜꯂꯣ ꯅꯕꯤ ꯅꯪ ꯅꯠꯇꯨꯗꯤ
ꯅꯪ
ꯉꯥꯡꯅ ꯄꯠꯄꯠ ꯇꯠꯂꯃꯦ
ꯎꯝ
ꯅꯦꯇꯥꯗꯨꯒ
ꯑꯩ ꯑꯩꯒꯤ ꯑꯣꯏ ꯃꯣꯏ ꯅꯪ ꯌꯥꯗꯕ ꯑꯣꯏꯔꯅꯤꯗ
ꯑꯩꯒꯤ ꯌꯥꯏꯃꯤ
ꯍꯧꯖꯤꯛꯇꯤ ꯍꯧꯖꯤꯛꯇꯤ ꯇꯥꯛꯈ꯭ꯔꯕ꯭ꯔꯣ ꯑꯗꫭ
ꯇꯥꯔꯦ ꯍꯥꯏꯔꫭ
ꯑꯣ
ꯌꯦꯟꯁꯥ ꯆꯥꯏ ꯌꯦꯟꯁꯥ
ꯑꯩꯈꯣꯏ ꯑꯩꯈꯣꯏꯗꯤ ꯁꯥꯖꯥꯏ
ꯍꯥꯎꯏꯅꯦ ꯑꯗꯨꯗꯤ
ꯎꯝ
ꯎꯝ ꯍꯥꯎꯗ ꯏꯗꯦ ꯍ ꯑꯣꯛ ꯇꯔꯒ ꯍꯥꯎꯗꯕ
ꯀꯔꯤ ꯂꯥꯛꯑꯦꯕ
ꯃꯤꯡꯗꯣ ꯑꯅꯧꯕ ꯂꯥꯛꯄꯤꯏꯅꯤꯅ ꯀꯅꯥ ꯀꯔꯥ ꯂꯪ ꯈꯔ ꯂꯪ ꯂꯩꯁꯦꯕ
ꯑꯩꯒꯤꯗꯣ ꯀꯃꯥꯏꯅ ꯍꯥꯡꯕꯅꯣ ꯈꯪꯗꯦ ꯉꯁꯥꯏ
ꯑꯩ ꯃꯤꯡꯗꯣ ꯀꯃꯥꯏꯅ ꯊꯣꯛꯀꯦ
ꯃꯤꯂꯤ ꯃꯂꯤ ꯊ
ꯑꯩꯅ ꯄꯪꯈꯥ ꯍꯥꯞꯆꯜꯂ ꯊꯝꯕ
ꯅꯣꯡ ꯆꯨꯕ꯭ꯔꯣꯔꯣꯝꯗ
ꯁꯨꯏꯌꯥ ꯃꯀꯨꯨꯞ ꯃꯀꯨꯞ ꯇ
ꯑꯣ ꯂꯩꯊꯣꯛꯈ꯭ꯔꯦ ꯑꯣ ꯑꯣꯅꯔꯣꯝꯁꯨ ꯇꯧꯕ꯭ꯔꯥ ꯍꯥꯏꯗꯤ ꯑꯩꯈꯣꯏꯔꯣ ꯇꯔꯥ ꯈꯜꯂꯒ
ꯃꯤꯅꯤꯠ ꯇꯔꯨꯛ ꯁꯨꯔꯦ ꯁꯤ ꯂꯣꯏꯔꯦ ꯑꯩꯅ ꯑꯃꯨꯛ ꯇꯧꯔꯛꯈꯤꯗꯣꯏꯔꯣ
ꯀꯔꯤꯅꯣ ꯈꯪꯗꯕꯩ ꯍꯪꯕꯅꯦ
ꯂꯗ ꯃꯤꯗ ꯂ ꯌꯥꯝ ꯉꯥꯡ
ꯎ ꯍ
ꯀꯔꯤ ꯀꯔꯤꯅꯨꯡ
ꯎꯝ
ꯑꯩꯅ ꯌꯥꯝ ꯅꯣꯛꯅꯤꯡꯉꯛꯀꯗꯧꯔꯦ
ꯎꯝ ꯄꯅꯤꯤ ꯐꯅꯤꯤ ꯁꯤꯤꯗꯤꯦ ꯃ
ꯉꯥꯡꯔꯣꯏ ꯉꯥꯡꯣ ꯑꯩꯒ ꯇꯥꯔꯦ
ꯅꯅꯣ ꯁꯥꯗ꯭ꯔꯣ ꯑꯁ ꯁꯥꯕ ꯂꯩꯁꯤ ꯀꯩꯗꯧꯔꯦ ꯑꯩꯗꯤ
ꯏꯪꯉꯦ ꯑꯩꯈꯣꯏ ꯁꯤꯗꯗꯤ
ꯏꯟꯉꯦ ꯀꯥꯏꯅ ꯂꯨꯖꯕꯗ ꯑꯃꯨꯛꯃꯥꯡꯊꯣꯛꯑꯦ ꯍꯥꯏꯁꯦ
ꯑꯩꯗꯤ ꯂꯨꯒꯦ ꯇꯧꯔꯝꯕꯅꯦ ꯏꯪꯉꯦꯕꯣ
ꯃꯤꯁ ꯑꯩꯈꯣꯏꯒꯤ ꯁꯥꯏ ꯐꯦꯟꯒ ꯑꯩꯣꯏꯅ ꯊ
ꯇꯧꯔꯝꯃꯝꯅꯦ ꯑꯩ ꯆꯥꯛ ꯆꯥꯗ꯭ꯔꯤꯉꯩꯗ ꯅꯣꯡ ꯆꯨꯕ ꯏꯪꯁꯤꯜꯂꯒ ꯂꯨꯗ꯭ꯔꯦ
ꯅꯣꯏ ꯆꯥꯛ ꯆꯥꯕ ꯌꯥꯝ ꯊꯦꯡꯉꯤꯀꯣ ꯑꯩꯈꯣꯏꯅꯉꯜꯂ
ꯆꯥꯛꯅꯤꯡꯉꯥꯏ ꯂꯣꯏꯔꯦꯗ ꯑꯣꯕ ꯆꯥꯅꯤꯡꯗꯦ ꯍꯥꯏꯕꯒꯤ ꯑꯗꯨꯝ ꯉꯥꯏꯔ ꯂꯩꯕ
ꯎꯝ ꯑꯩꯈꯣꯏ ꯁ꯭ꯋꯥꯏꯗꯤ ꯑꯩꯈꯣꯏ ꯏꯃꯨꯡꯁꯦ ꯈ꯭ꯋꯥꯏꯗꯒꯤ ꯊꯦꯡꯕꯅꯦ ꯆꯥꯛ ꯆꯥꯕꯅꯤꯗ ꯑꯩꯈꯣꯏꯅ ꯉꯥꯜꯂꯝꯝꯕ
ꯑꯕꯤꯒꯦꯜꯗ ꯉꯁꯥꯏ ꯂꯅꯦꯝ ꯍꯣꯏ ꯃꯃꯥ ꯂꯥꯛꯄꯗ ꯏꯟꯅꯈꯤꯕ ꯂꯩꯅꯦꯝ ꯀꯩꯅꯣꯗꯣ ꯂꯝꯅꯩ ꯍꯣꯏ
ꯀꯗꯥꯏꯗ ꯑ ꯑꯁꯤ ꯑꯁꯤꯗ
ꯎꯝ ꯑꯗꯨꯏ ꯂꯧꯕ ꯂꯥꯛꯑꯦ
ꯑꯣ ꯑꯗꯣ ꯍ ꯂꯧꯕ ꯂꯥꯛꯄꯠꯇ꯭ꯔꯣ
ꯎꯝ
ꯌꯥꯝ ꯅꯨꯡꯁꯤꯔꯝꯒꯅꯤꯀꯣ ꯑꯗꯨꯗꯤ
ꯗ ꯊꯦꯡꯕ ꯍꯦꯛ ꯀꯔꯤ ꯍꯧꯗꯣꯡꯅ
ꯎ ꯅꯕ ꯀ ꯍꯧꯖꯤꯛꯀꯥꯟꯗꯤ ꯈꯔ ꯀꯪꯈ꯭ꯔꯕ꯭ꯔꯣ
ꯁꯣꯂꯦꯗ ꯀꯩꯅꯣ ꯇꯧꯋꯦꯗ ꯑꯃꯨꯛ ꯅꯣꯏꯒꯨꯝ ꯇꯧꯅꯤ
ꯑꯦ ꯃꯥꯗꯤ ꯑꯗꯨꯝ ꯇꯥꯕꯅꯤꯅꯀꯣ ꯐꯔꯌꯦ ꯍꯣꯏ ꯇꯥꯄ ꯉꯇꯥ ꯑꯄꯊ ꯍꯥꯏ ꯆꯞ ꯁ ꯌꯥꯗ
ꯑꯣ ꯍꯦꯛ ꯇꯃꯤ ꯂꯩꯌꯨ ꯄꯤꯗꯅ ꯇꯣꯛꯀꯅꯤ ꯅꯣꯏ ꯉꯁꯤ
ꯑꯣꯏꯨꯏꯔꯣ
ꯍꯧꯗꯣ
ꯎꯝ ꯅꯪꯒꯤ ꯅꯆꯥꯅꯁꯨꯁꯤꯡꯗꯣ
ꯌꯦ ꯉ ꯇꯧ ꯂꯩꯣꯏ
ꯌꯥꯝ ꯂꯥꯔꯀꯅꯉꯣ
ꯌꯥꯝꯂꯒꯟꯅꯨꯀ
ꯂꯥꯡꯃꯜꯂ ꯇꯨꯃꯤꯟ ꯂꯩꯌꯣ ꯍꯥꯏꯌꯨ ꯅꯠꯇ꯭ꯔꯥꯅ ꯁꯨ ꯁꯤꯡꯂꯣ
ꯏꯁꯥ ꯁꯥ ꯂꯥꯡ ꯉ ꯀꯟ ꯑꯃꯨꯛ ꯀꯣꯅꯣ
ꯎꯝ ꯅꯃꯥ ꯑꯩ ꯊꯕꯛ ꯆꯦꯟꯜꯂꯤ ꯀꯥꯏꯅ ꯆꯥꯕ ꯂꯣꯏꯗ꯭ꯔꯤꯕ꯭ꯔꯕ ꯅꯪꯁꯦ
ꯂꯣꯏꯔꯦ ꯍꯨꯏ ꯆꯥꯛꯄꯤꯔꯦꯕ ꯁꯔꯨ ꯁꯥꯏꯔꯦꯕ ꯍꯨꯏꯗ ꯊꯤꯅꯕ
ꯎ ꯎ ꯅꯪꯅꯤꯝꯕꯨ ꯈꯣꯏꯒ ꯆꯥꯗꯦꯀꯣ
ꯎꯝ
ꯑꯦ ꯅꯤ ꯇꯠꯅꯕꯤꯗꯥꯥꯁ ꯏꯤꯛꯆꯤ ꯂꯅꯤ
ꯁꯤ
ꯑ ꯈꯜꯂꯁꯦ ꯊꯕꯛꯇꯤ ꯚꯥꯏ ꯁꯪꯉꯝꯒꯅꯤ ꯑꯉꯥꯡ ꯂꯩꯇꯕꯅꯤꯅ
ꯎꯝ ꯑꯗ ꯁꯨꯝ ꯅꯣꯡꯅꯃꯤꯠꯀꯨꯝꯕ ꯌꯥꯝ ꯊꯦꯡꯉꯗꯤ ꯍꯜꯂꯛꯑꯀꯥꯟꯗꯒ ꯁꯨꯝ ꯑꯩꯈꯣꯏ ꯍꯜꯂꯛ ꯑꯗꯨꯝ ꯇꯧꯖꯔꯦ ꯊꯦꯡꯉꯁꯨ ꯃꯥꯜꯂꯒ
ꯎꯝ
ꯍꯥꯏꯗꯤ ꯃꯤ ꯑꯅꯤ ꯁꯨꯗꯤ ꯑꯃ ꯂꯩꯌꯦ ꯑꯃ ꯁꯨꯝ ꯄꯥꯡꯁꯤꯟꯕꯗꯣ
ꯎꯝ
ꯑꯗꯨꯗꯨꯗꯤ ꯇꯧꯗ꯭ꯔꯦꯗꯅ
ꯑ ꯇꯤꯟꯕꯤꯔꯝꯅꯤ ꯀꯔꯥꯡ
ꯀꯔꯤꯕ
ꯉꯔ ꯅꯪ ꯍꯥꯏꯔꯛꯄꯗ ꯊꯤꯡꯉꯕ ꯅꯠꯇ꯭ꯔꯣ
ꯎꯝ ꯔꯦꯡꯒꯣꯟꯗ ꯂꯣꯛꯀꯤ ꯐꯖꯥ ꯃꯊꯟ ꯅꯟ
ꯎꯝ
ꯊꯦꯡꯉꯗꯤ ꯅꯨꯡꯉꯥꯏꯇꯕꯖꯥꯠꯅꯦꯃ ꯇꯦꯡꯪꯅꯅꯨꯡꯉꯥꯏꯛꯂꯤ
ꯂꯝꯕꯤ ꯌꯥꯝ ꯐꯖꯖꯅ ꯊꯤ ꯌꯥꯝꯅꯤ
ꯊꯦꯡꯅꯕꯩꯔ ꯀꯩꯅꯣ ꯈꯪꯗꯦꯃ
ꯊꯦꯡꯅꯕ ꯌꯥꯜꯂꯅ
ꯍꯉꯗ
ꯃꯔꯝꯁꯨ ꯌꯥꯏꯌꯦ
ꯀꯌꯥ ꯍꯅꯗꯦ ꯑꯩꯉꯣꯟꯗ
ꯎꯝ ꯎꯝ ꯃꯥꯟꯗꯦ ꯑꯗꯨꯝ ꯆꯠꯂꯦꯗ ꯂꯝꯕꯤꯗ
ꯆꯠꯄꯅꯦ ꯑꯗꯨꯁꯨ ꯌꯥꯝ ꯊꯦꯡꯅ ꯅꯍꯥꯟꯋꯥꯏꯗꯤ ꯆꯠꯄꯅꯦꯕ ꯑꯗꯨꯝ
ꯎꯝ
ꯎꯃꯤ ꯇ ꯍꯔꯤ ꯂꯅ ꯂꯒꯦꯒ
ꯎꯝꯗ ꯇꯨꯝꯅꯤꯡꯉꯕ ꯇꯨꯝꯃꯒꯦꯔꯣ ꯊꯝꯃꯒꯦ
ꯎꯝ ꯉꯥꯛꯈꯋꯦ
ꯇꯨꯝꯃꯣ ꯊꯦꯡꯉꯦ
ꯅꯣꯏ ꯅꯣꯏ ꯗꯤ ꯌꯥꯝ ꯆꯤꯛꯄ ꯃꯥꯜꯂꯦ ꯑꯁ ꯑꯩꯈꯣꯏꯗꯤ ꯑꯉꯥꯡ ꯃꯈꯈꯣꯜꯂꯣ ꯀꯩꯌꯣ
ꯑꯂꯂꯤꯌꯥ ꯀꯩꯗꯧꯗꯦ
ꯏꯔꯥꯂꯤꯌꯥꯗꯣ ꯀꯩꯗꯧꯔꯤꯒꯦ
ꯅꯪ ꯅꯪ ꯀꯥ ꯂꯩꯕ
ꯑꯣꯥ
ꯎꯝ
ꯍ